ꯑꫭꯏ ꯑꯩꯁ ꯋꯥꯛꯀꯤꯡ ꯑꯣꯏꯅ ꯒꯔꯥꯎꯟꯗ ꯆꯠꯊꯣꯛꯑꯒ ꯂꯩꯔꯅꯦ
ꯅꯨꯡꯉꯥꯔꯦꯅꯦ
ꯑꯥꯁ ꯅꯣꯡ ꯇꯥꯔꯦꯅꯦ꯫
ꯀꯥꯅꯥ ꯀꯅꯥꯔꯣ
ꯑꯁ ꯌꯥꯝꯃꯤꯗ ꯃꯤꯗꯤ ꯑꯩꯈꯣꯏ ꯀꯩꯅꯣꯒꯤ ꯄꯥꯈꯪꯁꯤꯡꯒꯥ꯫
ꯄꯥꯈꯪ ꯑꯔꯤꯕꯁꯤꯡꯗꯨꯔꫭ
ꯄꯥꯈꯪ ꯑꯔꯤꯕꯥ ꯑꯍꯔꯤ ꯈꯪꯗꯦ ꯗꯥ ꯎꯝ
ꯑꯁ ꯅꯪꯁꯨ ꯃꯤꯅꯠꯇ꯭ꯔꯒ ꯑꯥꯑꯣꯔꯗ ꯆꯠꯄꯥ ꯃꯥꯂꯩꯍ° ꯅꯪ ꯃꯤ ꯅꯠꯇꯦ ꯍꯥꯏꯗꯥꯅ°?
ꯉꯁꯤꯗꯤ ꯃꯤ ꯑꯣꯜꯂꯦ
ꯑꯗꯨ ꯗꯤ ꯆꯥꯗꯤ ꯁꯥꯕ꯭ꯔꯣ
ꯆꯀꯆꯥꯏꯅꯦ
ꯀꯔꯤ ꯏꯪꯖꯡ ꯆꯕꯔꯣ
ꯑꯁ ꯀꯩꯅꯣꯗꯨ ꯆꯥꯏꯗ ꯍꯥꯎꯗꯦꯗ ꯁꯧꯒꯔꯤ ꯌꯒꯁꯥꯏ ꯑꯌꯣꯒꯒꯤꯗꯣ
ꯉꯥꯏꯅꯦ ꯍꯥꯎꯅꯦ
ꯎꯝ ꯅꯪꯗꯤ ꯀꯔꯤ ꯆꯠꯊꯣꯛꯇꯕ꯭ꯔꯣ ꯉꯁꯤ ꯌꯨꯝ ꯂꯩꯕ꯭ꯔꯣ ꯀꯔꯤ ꯀꯔꯤ ꯇꯧꯕ ꯅꯣꯗ
ꯏꯁꯤꯡ ꯌꯦꯡꯅꯤꯡꯉꯥꯏ ꯆꯠꯄꯅꯤ
ꯑꯁ ꯅꯪꯕꯨ ꯏꯁꯤꯡ ꯌꯦꯡꯕ꯭ꯔꯥꯅꯦ
ꯐꯖꯅ ꯍꯩꯕꯅꯦ ꯏꯁꯤꯡ ꯌꯦꯡꯕꯗꯣ ꯑꯩ ꯑ
ꯏꯁꯤꯡ ꯌꯦꯡꯕꯗꯤ ꯌꯥꯝ ꯐꯩꯌꯦꯀꯣ ꯅꯨꯄꯥꯒꯤ ꯊꯕꯛꯅꯅꯦ
ꯑꯥ ꯌꯥꯝ ꯍꯩꯗꯅꯦ
ꯎꯝ ꯁꯤꯡꯗꯤ ꯀꯃꯥꯏꯅ ꯇꯧꯅꯣ ꯁꯨꯝ ꯑꯗꯨꯝ ꯌꯦꯡꯉꯒ ꯑꯗꯨꯝ ꯂꯥꯛꯕ꯭ꯔꯥ ꯀꯔꯤꯁꯨ ꯇꯧꯗꯕꯤꯗ
ꯀꯔꯤ
ꯁꯤꯒꯤ ꯆꯧꯀꯤꯗꯥꯔꯤꯅꯦ ꯐꯥꯜꯒꯥꯅ ꯇꯥꯎꯕꯅꯤ ꯍꯥꯏ ꯎꯝ
ꯎꯝ ꯅꯪ ꯎꯧꯕ ꯅꯨꯄꯥꯗꯨꯗꯤ ꯊꯕꯛꯇꯤ ꯌꯥꯝ ꯀꯣꯝꯈ꯭ꯔꯅꯤꯍꯦ
ꯑꯝ
ꯅꯪ ꯅꯥ ꯂꯣꯏꯅꯃꯛ ꯇꯧꯕꯅꯤꯅ
ꯐꯨꯇꯕꯣꯜ ꯁꯥꯅꯥꯅꯤ ꯍꯥꯌꯔꯒꯥ ꯀꯔꯤꯔꯣ
ꯑꯁ ꯑꯩꯗꯤ ꯁꯅꯥꯗꯩꯗ ꯑꯗꯨꯝ ꯊꯣꯛꯑꯒ ꯂꯩ ꯍꯥꯏꯗꯤ ꯌꯨꯝꯗ ꯑꯗꯨꯝ ꯂꯩꯕꯗꯣ ꯇꯟꯕ
ꯂꯩꯁꯥꯕꯤ ꯌꯦꯡꯉꯥꯏ ꯃꯥꯅꯍꯦ
ꯟꯇꯦꯗꯥ ꯀꯔꯤꯂꯩꯁꯕꯤꯅꯣꯗ
ꯁꯤꯅꯤ ꯀꯒꯅꯦ
ꯍꯥꯏꯗꯤ ꯅꯥꯄꯤꯒꯨꯝꯕ ꯌꯦꯡꯅꯤꯉꯥꯏ ꯊꯣꯛꯂꯛꯄꯅꯤꯗ ꯍꯥꯏꯗꯤ ꯁꯤ ꯌꯨꯝꯗ ꯑꯗꯨꯝ ꯐꯣꯟ ꯎ ꯎꯒꯨꯝꯕ ꯍꯥꯏꯗꯤ ꯃꯅꯥ ꯃꯁꯤꯡꯗꯣ ꯑꯗꯨꯝ ꯌꯦꯡ ꯃꯤꯠ ꯆꯈ꯭ꯔꯥ ꯅꯨꯡꯉꯥꯏꯕꯣ ꯌꯨꯝꯗ ꯈꯛꯇꯪ ꯂꯩꯔꯒ ꯐꯣꯟ ꯃꯦꯠꯄꯗꯣ ꯑꯁꯤ ꯌꯥꯝ ꯃꯤꯠ ꯌꯨꯝ ꯁꯣꯛꯑꯦꯕ
ꯅꯣꯛꯅꯤꯡꯤꯍꯦ
ꯅꯥꯆꯤꯟ ꯆꯤꯒꯅꯨꯅꯦ
ꯎꯝꯁꯥꯡ ꯏꯟꯁꯥꯡꯅ ꯊꯣꯡꯕ ꯂꯣꯏꯦꯔꯕꯣ
ꯑꯥ
ꯍꯥꯥ
ꯆꯥꯛ ꯊꯣꯡꯕ ꯂꯣꯏꯔꯕꯣ
ꯆꯥꯛ ꯎꯝ ꯊꯣꯡꯈ꯭ꯔꯦ
ꯅꯪꯅ ꯊꯣꯡꯕ꯭ꯔꯥ
ꯏꯃꯥꯅ ꯊꯣꯡꯉ ꯉꯁꯤ ꯑꯩ ꯂꯧ ꯆꯠꯄꯒꯤꯅꯦ
ꯏꯁ ꯀꯔꯦ ꯏꯁꯥꯟ ꯊꯣꯡꯕꯤꯕ꯭ꯔꯥꯅꯦ ꯅꯪ ꯅꯃꯥꯗꯨꯕꯨ ꯁꯣꯏꯕꯨꯝ ꯑꯁ ꯁꯣꯏꯕꯨꯝꯗꯤ ꯍꯥꯎꯕ
ꯎꯝ ꯂꯝꯁꯥꯕꯤꯅꯤ
ꯎ ꯁꯣꯏ ꯊ ꯀꯝ ꯌꯥꯝ ꯁꯥꯥꯔꯅꯦꯕ ꯍꯥꯎ꯭ꯔꯦ ꯅꯅꯦ ꯑꯗꯨ ꯑꯁ ꯄꯨꯛꯀꯁꯦ ꯌꯥꯝ ꯆꯥꯔꯗꯤ ꯄꯨꯛꯀꯁꯦ ꯐꯟꯕꯅꯤꯀꯣ
ꯗꯥꯏꯇꯤꯡ ꯇꯧꯔꯒ ꯍꯣꯔꯦꯟ ꯑꯃꯨꯛ ꯌꯥꯝꯅ ꯆꯥꯈꯤ
ꯑꯁ ꯅꯣꯏꯗꯤ ꯀꯩꯅꯣ ꯇꯧꯗ꯭ꯔꯣ ꯀꯩꯅꯣ ꯅꯣꯡ ꯆꯨꯒꯦ ꯇꯧꯗ꯭ꯔꯣ ꯆꯨꯗ꯭ꯔꯣ
ꯆꯨꯗꯦꯟ ꯇꯍ ꯆ
ꯎꯝ ꯁꯤꯇꯗꯤ ꯑꯁ ꯈꯔ ꯈꯔ ꯆꯨꯒꯦ ꯇꯧꯏꯅꯦ
ꯆꯥꯛ ꯊꯣꯡꯉꯕ꯭ꯔꯥ ꯅꯣꯏꯗꯤ
ꯑꯩꯈꯣꯏꯗꯤ ꯋꯥꯠꯂꯤ ꯆꯥꯛꯀꯁꯦ ꯁꯣꯔꯦꯅꯦ ꯍꯦꯡꯅ ꯌꯨꯝ ꯆꯠꯂꯒ ꯎ ꯇꯔꯦꯠ ꯑꯗꯨꯋꯥꯏ ꯇꯔꯦꯠ ꯃꯈꯥꯏ ꯑꯗꯨꯋꯥꯏꯗ ꯊꯣꯡꯉ ꯃꯗꯨꯒꯠ ꯅꯤꯄꯥꯜ ꯅꯤꯄꯥꯜ ꯃꯈꯥꯏ ꯑꯗꯨꯋꯥꯏꯗ ꯆꯥꯒꯅꯤ ꯅꯨꯡꯉꯥꯏꯕ ꯄꯨꯟꯁꯤꯅꯦ ꯃꯦꯔꯦꯅꯤꯅ ꯎ ꯍꯁ ꯑꯁ ꯋꯥꯏꯅꯦꯍꯦ
ꯅꯣꯏ ꯀꯩꯅꯣ
ꯑ
ꯇꯧꯗ꯭ꯔꯣ ꯉꯥꯅꯨꯒꯨꯝꯕ ꯂꯣꯏꯗ꯭ꯔꯣ ꯌꯨꯝꯗ
ꯄꯥꯕ ꯌꯥꯗꯅꯦꯔꯝ ꯄꯤꯛꯏꯅꯦ
ꯀꯌꯥ ꯀꯌꯥ ꯂꯩꯒꯦ
ꯃꯙꯤꯔꯥ ꯃꯉꯔ
ꯎꯝ ꯌꯦꯟꯗꯤ ꯀꯌꯥꯔꯛ ꯂꯩꯕ꯭ꯔꯥ ꯀꯌꯥ
ꯌꯦ ꯃꯔꯤ ꯃꯉꯥ
ꯍꯨꯏꯗꯤ ꯍꯨꯏꯗꯤ ꯂꯣꯏ ꯂꯣꯏꯕ꯭ꯔꯥ ꯂꯩꯇ꯭ꯔꯦ
ꯊꯣꯛꯈ꯭ꯔꯦ ꯑꯩꯅ
ꯑꯁ ꯀꯌꯥꯒꯤ ꯌꯔꯣꯟꯕ
ꯆꯥꯎꯗꯦ ꯂꯤꯁꯤꯡ ꯃꯔꯤ
ꯀꯔꯤꯒꯤ ꯌꯣꯕꯅꯣ
ꯑꯩꯒꯤꯅꯤꯅꯦ ꯍꯦ
ꯑꯦ ꯅꯪꯒꯤ ꯑꯣꯏꯔꯁꯨ ꯑꯗꯨꯝ ꯊꯝꯕ ꯌꯥꯗ꯭ꯔꯣ
ꯑꯩꯒꯤꯅꯦꯅ ꯑꯩꯅ ꯌꯦꯟꯊꯣꯛꯈ꯭ꯔꯦ ꯑꯗꯨꯒ ꯑꯗꯣ ꯄꯩꯁꯥꯗꯣ ꯏꯅꯥꯎꯅꯨꯄꯥ ꯅꯥꯕꯒꯤ ꯂꯣꯏꯅꯦ ꯇꯁꯇ ꯁꯥꯗꯣ
ꯑꯣ ꯍꯨꯏꯗꯣ ꯌꯣꯟꯊꯣꯛꯧꯕꯅꯤꯅ ꯅꯪ ꯍꯨꯏ ꯃꯍꯨꯠ ꯁꯤꯜꯂꯤꯅꯦ ꯑꯗꯨꯗꯤ
ꯎꯝ ꯇ ꯃꯅꯦ ꯍꯏꯒꯝꯝꯕ ꯍꯆ ꯇ ꯇ
ꯁꯤꯈꯂ ꯍ ꯏꯟꯖꯅꯂ
ꯅꯣꯏꯒꯤꯗ ꯊꯪꯖꯥ ꯅꯨꯃꯤꯠꯇ ꯍꯥꯏꯕ ꯅꯠꯇ꯭ꯔꯣ
ꯊꯪꯖꯥ ꯎꯝ ꯊꯪꯖꯥꯗ
ꯂꯥꯛꯀꯦ ꯂꯥꯛꯀꯦ ꯑꯁ ꯀꯔꯤꯁꯨ ꯈꯟꯒꯅꯣ ꯑꯗꯨꯝ ꯂꯥꯛꯀꯅꯤ ꯑꯩꯗꯤ ꯑꯩꯗꯤ ꯍꯥꯏꯗꯣꯛ ꯄꯋꯥꯗꯣ ꯑꯗꯨꯝ ꯀꯩꯅꯣ ꯇꯧꯕꯅꯦ
ꯃꯁꯤꯡ ꯊꯤꯕ꯭ꯔꯥ ꯊꯤꯗꯕ꯭ꯔꯥ ꯌꯦꯡꯕ ꯇꯥꯔꯦꯀꯣ
ꯎꯝ ꯅꯣꯏ ꯄꯨꯈ꯭ꯔꯤ ꯅꯣꯏ ꯄꯨꯈ꯭ꯔꯤ ꯂꯩꯇꯦꯀꯣ ꯌꯨꯝꯗ
ꯑꯩꯈꯣꯏꯒꯤ ꯄꯨꯈ꯭ꯔꯤ ꯂꯩꯇꯦ ꯉꯥ ꯉꯥ ꯄꯨꯔꯛꯀꯦ ꯍꯥꯏ ꯕꯔꯣ
ꯎꯝꯉꯥ ꯀꯦꯅꯣꯒꯨꯝꯕ ꯄꯨꯔꯛ ꯀꯦ ꯀꯔꯤꯒꯨꯝꯕ ꯄꯨꯈ꯭ꯔꯤ ꯄꯨꯈ꯭ꯔꯤ ꯂꯩꯗꯤ ꯌꯣꯛꯅꯕ ꯉꯔꯤ ꯄꯨꯔꯛ ꯀꯦ
ꯁꯦꯝꯕꯤ ꯒꯦ
ꯍꯝ ꯁꯦꯝꯃꯣ ꯁꯦꯝꯃꯣ ꯑꯁ ꯑꯩꯗꯤꯅꯦ ꯑꯁ ꯄꯨꯈ꯭ꯔꯤꯒꯨꯝꯕꯁꯦ ꯑꯆꯧ ꯑꯆꯧꯕ ꯌꯥꯝ ꯇꯧꯅꯤꯡꯉꯤꯅꯦ ꯇꯧꯔꯒ ꯉꯥ ꯌꯣꯛꯄꯥ ꯈꯣꯠꯄꯥ
ꯏꯁ ꯇꯤꯟꯒꯤꯗꯤ ꯀꯣ
ꯑꯗꯨꯝ ꯇꯧꯅꯤꯡꯉꯦ ꯑꯩꯗꯤ
ꯊꯖꯥꯅꯤꯡꯉꯥꯏꯁꯨ ꯂꯩ ꯊꯥꯖꯗ꯭ꯔꯥ ꯊꯥꯖꯁꯤꯔꯥ
ꯀꯩꯅꯣ ꯇꯧꯕꯅꯤꯅꯦ ꯉꯥꯅꯨꯒꯨꯝꯕꯗꯣ ꯃꯌꯥꯝ ꯃꯌꯥꯝ ꯌꯣꯛꯅꯤꯡꯉꯦ ꯑꯩꯗꯤ
ꯉꯥꯅꯨ ꯒꯤꯗꯤ ꯑꯁ ꯇꯜꯂꯦꯗ
ꯀꯔꯤ ꯀꯔꯤꯒꯤ
ꯈꯪꯗꯦ
ꯑꯩꯗꯤꯅꯦ ꯉꯥꯅꯨꯒꯨꯝꯕꯁꯦ ꯆꯅꯤ ꯆꯍꯨꯝꯒꯨꯝꯕ ꯌꯣꯛꯑꯒ ꯑꯗꯨꯝ ꯀꯩꯅꯣ ꯇꯧꯅꯤꯡꯉꯤ
ꯍꯥꯎꯗꯤ ꯍꯋꯥ ꯑꯦꯗꯣ ꯇꯟ ꯇꯟꯕ
ꯍꯥꯎꯅꯦ ꯍꯥꯎꯕꯅꯦ ꯑꯩ ꯉꯥꯅꯨꯗꯤ ꯃꯔꯨꯝ ꯀꯣꯛꯄꯤꯗ ꯀꯩꯅꯣ ꯑꯣꯏꯂ ꯑꯣꯅꯤꯉꯅꯦ ꯑꯩꯗꯤ ꯑꯁ ꯆꯥꯅꯤꯡꯕ ꯃꯌꯥꯝꯗꯤ ꯂꯩ
ꯂꯧꯔꯒ ꯌꯣꯛꯈ꯭ꯔꯣ ꯑꯩ ꯆꯥꯕꯤꯒꯦ
ꯍꯣꯏꯅꯦ ꯍꯣꯏꯅꯦ
ꯌꯥꯕ꯭ꯔꯣ
ꯌꯥꯏ ꯌꯥꯏ ꯑꯩꯗꯤ ꯑꯁ ꯇꯧꯅꯤꯡꯕꯁꯦ ꯊꯕꯛ ꯃꯌꯥꯝ ꯂꯩ ꯇꯧꯅꯤꯡꯕꯁꯦ ꯍꯥꯏꯗꯤ ꯃꯤ ꯑꯆꯧ ꯑꯁꯥꯡꯕꯁꯨ ꯇꯧꯅꯤꯡꯉꯤ ꯎꯝ ꯅꯤꯡꯕ ꯊꯦ ꯑꯁ ꯊꯨꯡꯗꯦꯅꯦ
ꯅꯨꯡꯉꯥꯏꯇꯦꯗ
ꯃꯤꯔꯦꯝ ꯑꯣꯏꯗꯤ ꯉꯩ ꯉꯥꯏꯇꯁꯨ ꯎꯝ
ꯑꯩꯗꯤ ꯀꯔꯤꯅꯣ ꯃꯥꯗꯤ ꯁꯃꯤꯟ ꯂꯩ ꯇꯧꯅꯤꯡꯕ꯭ꯔ
ꯗꯤ ꯁꯟꯗꯤ ꯂꯩꯌꯦꯀꯣ
ꯎꯝ ꯑꯅꯤ ꯂꯩꯌꯦ
ꯁꯟ ꯑꯅꯤ ꯆꯥꯎꯕ꯭ꯔꯥ ꯃꯆꯥꯔꯥ
ꯃꯆꯥꯥꯁꯨ ꯑꯆꯧꯕꯁꯨ
ꯑꯁ ꯑꯗꯨ ꯅꯣꯏ ꯀꯥꯏꯗ ꯁꯦꯟꯅꯒꯦ ꯀꯔꯤ ꯅꯣꯏ ꯑꯣ ꯑꯗꯨꯝ ꯒ꯭ꯔꯥꯎꯟꯗ ꯁꯦꯟꯅꯕ꯭ꯔꯥ
ꯃꯐꯝ ꯂꯩꯇ꯭ꯔꯦ ꯂꯧꯁꯨ ꯂꯧ ꯂꯤꯡꯕ ꯃꯇꯝꯅꯤꯅ
ꯒ꯭ꯔꯥꯎꯟꯗ ꯑꯗꯨꯝ ꯀꯩꯅꯣ ꯇꯧꯕꯗꯣ ꯅꯛꯁꯨ ꯅꯛꯑꯦ
ꯎꯝ ꯍ ꯋꯥ
ꯀꯣꯏꯁꯨ ꯑꯃ ꯈꯇꯗꯤ ꯂꯥꯏꯕꯅꯦ
ꯀꯥꯏ ꯆꯀ꯭ꯔꯦ
ꯑ ꯇꯥꯏꯔꯥ
ꯎꯝ
ꯅꯨꯡꯁꯤꯕꯒꯤ ꯌꯣꯟꯊꯣꯛꯈ꯭ꯔꯦ ꯑꯗꯨꯕꯨ ꯌꯣꯟꯊꯣꯛꯈ꯭ꯔꯦ ꯅꯨꯡꯁꯤꯃꯟꯕꯩ ꯍꯥꯏꯗꯤ ꯃꯣꯏꯁꯦ ꯀꯔꯤ ꯍꯥꯏꯒꯅꯤ ꯃꯊꯟꯇ ꯊꯥꯗꯣꯛꯑꯒ ꯇꯧꯕ ꯍꯥꯏꯗꯤ ꯧ ꯐꯥꯝꯁꯨ ꯂꯩꯇꯕꯅꯤꯅꯀꯣ ꯅꯨꯡꯁꯤꯕ ꯑꯗꯨꯝ ꯌꯨꯝꯗ ꯑꯩꯗꯤ ꯂꯧꯕꯨꯛꯇ ꯑꯗꯨꯝ ꯊꯧꯔꯤ ꯄꯨꯜꯂꯒ ꯇꯧꯕꯗꯣ ꯅꯨꯡꯁꯤꯌꯦꯗꯅ ꯑꯗꯨꯒꯤ ꯃꯅꯤꯡ ꯇꯝꯅ ꯊꯥꯗꯣꯛꯄ ꯉꯝꯗꯦ ꯑꯗꯨꯗꯤ
ꯋꯥ ꯉꯗꯤꯦ
ꯃꯤ ꯀꯩꯅꯣꯅ ꯀꯛꯄꯁꯤꯡꯅꯀꯣ ꯀꯛꯑꯒ ꯑꯩ
ꯅꯨꯡꯉꯥꯏꯇꯍꯦ
ꯁꯟ ꯀꯩꯅꯣ ꯇꯧꯕꯁꯤꯁꯨ ꯋꯥꯕꯅꯤꯅꯦ
ꯌꯦꯟꯊꯣꯛꯇꯕ ꯃꯇꯝꯗ ꯅꯨꯄꯤ ꯊꯤꯗꯣꯏꯅꯤꯅ ꯅꯪ
ꯑꯦ ꯍ ꯑꯁ ꯀꯇꯥꯥꯏꯗꯒꯤ ꯁꯟꯒꯤ ꯊꯕꯛꯇꯤ ꯑꯩꯗꯤ ꯑꯁ ꯌꯥꯝ ꯇꯜꯂꯦ
ꯆꯍꯤ ꯏꯁ ꯀꯩꯅꯣꯗꯒꯤ ꯆꯖꯅꯋꯥꯔꯤꯗꯤ ꯀꯩꯗ
ꯊꯧꯔꯤ ꯄꯨꯜꯂꯒ ꯑꯗꯨꯝ ꯇꯧꯕꯗꯣ ꯃꯅꯤꯡ ꯇꯝꯅ ꯆꯠꯍꯟꯂꯗꯤ ꯆꯠꯍꯜꯂꯗꯤ ꯐꯗꯧꯕ
ꯎ ꯀꯔꯤ ꯊꯣꯔꯤ ꯄꯨꯣꯜꯂꯒ ꯂꯩꯕꯅ ꯍꯦꯟꯅ ꯐꯩ ꯎ ꯅꯣꯏꯅ ꯌꯦꯟꯊꯣꯛꯑꯒ ꯃꯣꯏ ꯁꯤꯈ꯭ꯔꯦꯗꯣ
ꯑꯗꯨꯒꯤꯅꯦ ꯍꯥꯏꯗꯤ ꯑꯗꯨ ꯃꯄꯨꯣꯟꯁꯤ ꯃꯄꯨꯣꯟꯁꯤ ꯆꯨꯞꯄ ꯑꯗꯨꯝ ꯊꯧꯔꯤ ꯄꯣꯜꯂꯒ ꯇꯧꯕꯗꯣ ꯅꯨꯡꯉꯥꯏꯇꯦꯗꯅ
ꯃꯄꯨꯟꯁꯤ ꯇꯨꯞꯞꯄꯒꯤ ꯊꯧꯔꯤ ꯄꯨꯜꯂꯒ ꯂꯩꯕꯅ ꯍꯦꯟꯅ
ꯑꯦ ꯋꯥꯔꯤ ꯑꯃ ꯂꯩꯈꯤꯗꯥꯏꯅꯦ ꯀ꯭ꯂꯥꯁ ꯀꯌꯥꯒꯤꯅꯣ ꯀ꯭ꯂꯥꯁ ꯑꯦꯂꯚꯦꯟꯒꯤꯔ ꯋꯥꯔꯤ ꯑꯃ ꯅꯠꯇꯦ ꯑꯗꯨꯒꯤ ꯋꯥꯔꯤꯗꯣ ꯃꯔꯤ ꯂꯩꯅꯥꯏꯕꯀꯣ ꯑꯩ ꯂꯤꯕꯤꯒꯦꯕ ꯀ꯭ꯔꯁ ꯀ ꯕꯨꯛ ꯇ ꯑꯃ ꯂꯩ ꯀꯗꯅꯦ ꯋꯥꯔꯤꯔꯤ ꯀꯥꯎꯈꯔꯅꯦ ꯃꯥꯒꯤꯦ ꯋꯥꯔꯤꯗꯣ ꯍꯥꯏꯗꯤ ꯅꯨꯡꯁꯤꯕꯒꯤ ꯍꯠꯄꯅꯦ ꯍꯥꯏꯕꯗꯨꯣ ꯈꯪꯕ꯭ꯔꯣ ꯀꯔꯤꯒꯤ ꯍꯠ ꯃꯤ ꯍꯥꯠꯄ ꯀꯔꯤꯒꯤ ꯍꯥꯠꯄꯅꯣ ꯍꯥꯏꯕꯗ ꯀꯔꯤꯒꯤ ꯍꯥꯠꯄꯅꯣ ꯍꯥꯏꯕꯗ ꯑꯁ ꯑꯩ ꯃꯥꯕꯨ ꯅꯨꯡꯁꯤꯕꯒꯦ ꯍꯥꯠꯄꯅꯤ ꯍꯥꯏꯔꯒ ꯑꯗꯨꯒꯨꯝꯕꯅꯤꯗ ꯑꯩꯈꯣꯏ ꯑꯗꯨꯒꯤꯅꯤꯗ ꯁꯟꯒꯤ ꯀꯩꯅꯣꯗ
ꯅꯪ ꯅꯪ ꯃꯤꯔꯣ
ꯑꯁ ꯅꯪꯅꯗꯤ ꯈꯪꯗ꯭ꯔꯤꯕ
ꯅꯪ ꯃꯤꯔꯣ
ꯎ
ꯃꯤꯅ ꯇꯕ ꯃꯥꯂꯦꯗ
ꯅꯨꯡꯁꯤꯗ꯭ꯔꯣ ꯃꯄꯣꯟꯁꯤꯁꯤꯡꯗꯣ ꯑꯗꯨꯝ ꯊꯧꯔꯛꯏ ꯄꯣꯠꯂꯒ ꯃꯅꯤꯡ ꯇꯝꯅ ꯀꯩꯅꯣꯝꯇ ꯆꯠꯄꯁꯨ ꯉꯝꯗꯦ ꯑꯦ ꯅꯨꯡꯁꯥ ꯃꯔ ꯃꯔꯛꯁꯤꯗ ꯅꯣꯡ ꯃꯔꯛꯁꯤꯗ ꯀꯩꯅꯣ ꯁꯤꯗꯤ ꯀꯅꯣꯁꯤꯦ